ꯍꯜꯂꯣ
ꯀꯩꯗꯣꯔꯤꯒꯤ
ꯀꯩ ꯁꯨ ꯇꯧꯗꯦ ꯍꯧꯖꯤꯛꯇꯤ
ꯆꯥꯛ ꯆꯥꯅ ꯔꯕ꯭ꯔꯨ
ꯉꯁꯥꯏ ꯅ ꯂꯣꯏꯔꯦ ꯍꯣꯏ
ꯊꯨꯃꯜꯂꯦꯅꯦ ꯑꯦꯟꯁꯥꯡ ꯍꯥꯎꯕ ꯃꯥꯂꯦꯀꯣ
ꯀꯗꯥꯏꯗꯒꯤꯀꯩꯅꯣ ꯁꯧꯒ꯭ꯔꯤ ꯊꯣꯡꯕꯤ ꯌꯦꯡꯉꯁꯤ
ꯁꯨꯒꯔꯤꯗ ꯍꯥꯥꯎꯕꯅꯤ ꯀꯩꯅꯣ
ꯍꯥꯎꯗꯦꯗ ꯁꯧꯒ꯭ꯔꯤꯗꯤ ꯀꯃꯥꯏ ꯍꯥꯎꯕ꯭ꯔꯣ
ꯉꯥ ꯑꯀꯪꯕ ꯈꯥꯔ ꯍꯥꯞꯄꯛ ꯑꯣ
ꯉꯥ ꯑꯀꯪꯕ ꯈꯔ ꯍꯥꯞꯄꯒ ꯆꯥꯔꯗꯤ
ꯑꯩꯒꯤꯗꯤ ꯍꯥꯎꯇꯕꯀꯣ ꯑꯩꯗꯤ ꯆꯥꯅꯤꯡꯗꯕ
ꯁꯧꯒ꯭ꯔꯤ ꯆꯥꯅꯤꯡꯗꯦ ꯍꯥꯏꯔꯣ
ꯎꯝ ꯑꯗꯨꯒꯤ ꯆꯗꯦ ꯑꯣ ꯑꯀꯪꯕꯗꯣ ꯀꯩꯅꯣ ꯆꯠꯂꯒ ꯆꯥꯕꯨꯗꯤ ꯑꯗꯨꯝ ꯆꯥꯏ ꯑꯗꯨ ꯌꯦꯟꯖꯥꯡꯒꯕꯨꯗꯤ ꯆꯥꯗꯦ
ꯎ ꯎꯝ ꯁꯤꯗꯤ ꯀꯥꯏꯆꯒꯅꯤ
ꯌꯨꯝꯗ ꯑꯗꯨꯝ ꯂꯩꯕꯅꯦ
ꯊ ꯇꯧꯔꯣꯏ
ꯊꯕꯛ ꯑ ꯌꯨꯝꯗ ꯃꯤ ꯀꯅꯥꯁꯨ ꯂꯩꯇꯕꯒꯤ ꯂꯩꯌꯦ ꯑꯗꯨꯒ ꯍꯧꯖꯤꯛꯅ ꯏꯆꯦꯒꯤ ꯌꯨꯝꯗ ꯂꯩꯌꯦ ꯍꯥꯍꯥ
ꯅꯆꯦꯗꯤ ꯌꯨꯝ ꯄꯥꯜꯂꯕ꯭ꯔꯥꯅꯦ
ꯄꯥꯝꯗ꯭ꯔꯤ ꯐꯤ ꯁꯥꯔꯒ ꯂꯩꯌꯦ ꯑꯍꯥꯍꯥ
ꯅꯪꯁꯨ ꯁꯥꯔꯣꯅꯦ ꯍꯦꯍꯦ
ꯉꯥꯁꯤꯁꯦ ꯑꯩ ꯎꯝ ꯀꯩꯅꯣ ꯁꯪꯗꯦꯕ ꯊꯕꯛ ꯌꯨꯝꯗ ꯈꯔ ꯊꯕꯛ ꯆꯤꯟꯕꯒꯤ ꯍꯧꯖꯤꯛꯅ ꯂꯥꯛꯄꯅꯦ ꯑꯩ
ꯎꯝ ꯀꯔꯤ ꯊꯕꯛ ꯂꯩꯕꯒꯨꯝ
ꯃꯤ ꯀꯅꯥꯁꯨ ꯂꯩꯇꯕꯀꯣ ꯏꯃꯥ ꯏꯄꯥꯈꯣꯏꯁꯨ ꯂꯧꯗ ꯆꯠꯈ꯭ꯔꯦ ꯑꯗꯨꯒ ꯅꯣꯡꯗꯣ ꯆꯨꯕ ꯑꯩꯈꯣꯏꯒꯤ ꯅꯍꯥꯟ ꯀꯩꯅꯣ ꯕ꯭ꯂꯦꯡꯀꯦꯠꯁꯤꯡꯗꯣ ꯁꯨꯕꯗꯣ ꯑꯗꯨ ꯀꯪꯍꯟꯒꯦ ꯇꯧꯔꯒ ꯀ꯭ꯔꯤ ꯀꯦꯅꯣ ꯐꯤ ꯈꯔ ꯁꯨꯕ ꯑꯗꯨ ꯇꯧꯌꯦ
ꯑꯠꯁꯥ ꯅꯨꯡꯁꯥ ꯀꯟꯅ ꯊꯣꯛꯇ꯭ꯔꯦ
ꯊꯣꯛꯇꯦ ꯍꯣꯏ ꯍꯧꯖꯤꯛꯁꯦ ꯅꯣꯡ ꯑꯃꯨꯛ ꯃꯝꯈ꯭ꯔꯦ ꯀ꯭ꯔꯤꯅꯣ ꯈꯪꯗꯦ
ꯃꯅꯤꯄꯨꯔꯁꯤꯗꯤ ꯅꯤꯇꯤ ꯅꯣꯡ ꯆꯨꯕꯀꯣ
ꯑꯍꯥꯍꯥ
ꯁꯤꯗꯗꯤ ꯅꯣꯡ ꯆꯨꯗ꯭ꯔꯦꯅꯦ
ꯑꯣ
ꯄꯨꯡ ꯃꯈꯥꯏ ꯆꯨꯔꯁꯨ ꯍꯦꯛ ꯂꯣꯏꯔꯒ ꯅꯣꯡ ꯅꯨꯡꯁꯥꯗ ꯑꯗꯨꯝ ꯍꯦꯛ ꯇꯣꯛꯄ
ꯑꯍꯥꯍꯥꯍꯥ ꯑꯗꯨꯅ ꯅꯨꯡꯉꯥꯏꯇ꯭ꯔꯣ
ꯅꯨꯡꯉꯥꯏꯏꯏꯏ ꯕꯗꯤ ꯅꯨꯡꯉꯥꯏ ꯑꯗꯨꯕꯨ ꯁꯥꯏꯌꯦꯅ
ꯎꯝ
ꯕꯣꯜꯁꯨ ꯌꯦꯡꯗꯦ ꯍꯥꯏꯌꯦ ꯅꯪꯗꯤ ꯀꯔꯤꯅꯣ ꯐꯨꯠꯕꯣꯜ ꯃꯌꯥꯝ ꯂꯣꯏꯅ ꯆꯣꯞꯅꯥꯕꯁꯤꯗ
ꯌꯦꯡꯅꯤꯡꯗꯕꯩꯅꯦ
ꯑꯍꯦ ꯂꯣꯏꯔꯦ ꯒꯦꯝ ꯒꯦꯝꯁꯨ ꯁꯥꯟꯅꯗ꯭ꯔꯦ
ꯒꯦꯝꯁꯨ ꯁꯥꯟꯅꯗꯦ ꯍꯧꯖꯤꯛꯀꯥꯟꯁꯦ ꯁꯥꯟꯅꯅꯤꯡꯗꯔꯦ ꯅꯍꯥꯟꯗꯤ ꯁꯥꯟꯅꯕꯅꯦꯕ ꯑꯍꯥꯍꯥꯍꯥ
ꯎꯝ ꯌꯥꯝ ꯐꯩꯏ
ꯑꯁ ꯑꯗꯨꯗꯣ ꯐꯕ꯭ꯔꯣꯅꯦ ꯑꯥꯏꯌꯥ ꯀꯗꯥꯏꯗꯒꯤ ꯃꯔꯝ ꯃꯣꯛꯇꯕꯒꯤꯅꯤꯅꯦ ꯑꯩꯁꯦ
ꯃꯔꯝ ꯑꯣꯛꯄ ꯑꯣꯏꯔꯝꯅꯤ ꯒꯨꯠ ꯐꯥꯏ ꯐꯥꯏ
ꯑꯦꯍꯥꯍꯥꯍꯥ
ꯍꯤ
ꯍꯥꯍꯥ ꯃꯔꯝ ꯃꯣꯛꯑꯦꯗꯤ ꯀꯣ ꯀꯩꯅꯣ ꯀꯔꯤ ꯀꯔꯤ ꯊꯕꯛꯒꯨꯝꯕ ꯇꯧꯔꯒ ꯂꯩꯒꯅꯤ ꯑꯗꯨ ꯃꯔꯝ ꯃꯣꯛꯇꯕꯒꯤ ꯇꯟꯕꯒꯤ ꯑꯗꯨꯝ ꯌꯨꯝꯗ ꯂꯩꯌꯦ ꯈꯪꯗ꯭ꯔꯣ
ꯃꯔꯝ ꯃꯣꯛꯄꯁꯤꯡꯅꯤꯅꯦ ꯌꯨꯝꯗ ꯑꯗꯨꯝ ꯇꯨꯃꯤꯟ ꯂꯩꯔꯒꯀꯣ ꯎꯝꯍꯨꯝ ꯇꯧꯕ ꯑ ꯃꯊꯧ ꯑꯗꯨꯝ ꯊꯣꯛꯄ ꯇꯧꯕꯁꯤꯡꯗꯨ
ꯏꯍꯤ ꯅꯣꯛꯅꯤꯡꯉꯦꯍꯦ
ꯃꯄꯥꯟꯗ ꯊꯕꯛ ꯇꯧꯕ ꯆꯠꯄꯁꯤꯡꯗꯣ ꯈꯥꯗ꯭ꯔꯛ ꯇꯧꯕꯁꯤꯡꯅꯤꯅꯦ
ꯑꯗꯨꯗꯤ ꯅꯪꯁꯨ ꯑꯣꯏꯔꯝꯃꯅꯤ ꯍꯥ ꯍꯥ ꯍꯥ
ꯑꯩꯁꯨ ꯑꯣꯏꯕꯒꯤ ꯆꯠꯄꯅꯤ ꯁꯤ
ꯅꯪ ꯅꯪꯅ ꯈ꯭ꯋꯥꯏꯗꯒꯤ ꯅꯝꯕꯔ ꯑꯍꯥꯟꯕꯗ ꯑꯣꯏꯔꯝꯅꯤ
ꯏꯁꯤꯡ ꯑꯃꯗ ꯌꯥꯎꯔꯤꯅꯤ ꯑꯇꯩꯅ ꯂꯥꯛ ꯎ ꯑꯁꯦꯡꯕꯅꯤ ꯎꯝ ꯍꯟꯗ꯭ꯔꯦꯠ ꯅꯥꯏꯟꯇꯤꯁ ꯅꯥꯏꯟꯇꯤ ꯄꯔꯁꯦꯟꯗꯤ ꯈꯔ ꯈꯠꯄ ꯀꯥꯡꯄꯨꯅꯤ
ꯑꯍꯥ ꯍꯥ
ꯅꯨꯄꯤ ꯑꯣꯏꯔꯁꯨ ꯅꯨꯄꯥ ꯑꯣꯏꯔꯁꯨ ꯅꯠꯇ꯭ꯔꯣ ꯑꯇꯩ ꯈꯔꯒꯗꯤ ꯍꯥꯏ ꯐꯖꯅ ꯆꯠꯄꯁꯨ ꯂꯩꯗ
ꯑꯩ ꯑꯩꯁꯨ ꯈꯪꯉꯦ ꯑꯩꯁꯨ ꯀꯩꯅꯣ ꯑꯥ ꯋꯥꯟ ꯌꯔꯁꯀꯨꯝꯕ ꯂꯩꯌꯦꯕ
ꯑꯗꯣ ꯈꯪꯕ ꯌꯥꯎꯋꯦ ꯑꯗꯨꯗ ꯑꯩꯈꯣꯏ ꯂꯩꯕꯗꯣ ꯅꯍꯥꯟ
ꯎꯝ ꯑꯆꯥ ꯆꯦꯟꯅꯥꯏꯗ ꯆꯦꯟꯅꯥꯏꯗ ꯂꯩꯕ꯭ꯔꯣꯅꯪ
ꯑꯣ
ꯑ ꯀꯔꯤ ꯊꯕꯛ ꯇꯧꯕ
ꯀꯩꯅꯣ ꯑꯥ ꯐꯥꯔꯁꯀꯤꯗꯤꯀꯣ ꯇꯦꯂꯔꯤꯡꯒꯤ ꯀꯩꯅꯣ ꯆꯠꯄꯅꯦꯕ ꯑꯗꯨ ꯀ ꯑꯁ ꯂꯩꯕ ꯉꯝꯗꯦ ꯑꯩꯗꯤ ꯀꯩꯅꯣ ꯍꯣꯁꯇꯦꯜꯒꯨꯝꯅ ꯃꯣꯏ ꯇꯧꯋꯦꯕ ꯑꯗꯨꯒ ꯆꯥꯛ ꯌꯦꯟꯁꯥꯡꯁꯨ ꯐꯖꯅ ꯄꯤꯗꯦ ꯅꯨꯡꯗꯥꯡ ꯅꯨꯡꯗꯥꯡꯗ ꯈꯛꯇꯅꯦ ꯃꯣꯏꯅ ꯆꯥꯛꯄꯤꯕꯗꯨꯀꯣ ꯀꯩꯅꯣ ꯑꯌꯨ ꯗꯤ ꯀꯔꯤꯒꯤꯅꯣ ꯄꯤꯔꯒ ꯑꯁ ꯇꯟꯕꯤꯒꯤ ꯍꯣꯏꯇꯦꯜ ꯂꯩꯅꯤꯡꯗꯕꯒꯤ ꯊꯣꯛꯑꯦ ꯑꯗꯨꯒ ꯎꯝ ꯁꯤꯔꯤꯁꯤꯇꯤꯗꯀꯣ ꯑꯗꯨꯗ ꯔꯦꯁꯇꯨꯔꯦꯟꯗ ꯊꯕꯛ ꯇꯧꯋꯦ ꯑꯗꯨꯒ ꯀꯦꯞꯇꯦꯟ ꯈꯣꯏꯒ ꯈꯠꯅꯕꯒꯤ ꯑꯃꯨꯛ ꯇꯣꯛꯑꯦ ꯏꯃꯥꯟꯅꯕꯤꯒ ꯈꯠꯅꯕꯀꯣ ꯑꯗꯨꯒꯤ
ꯀꯞꯇꯦꯟꯒꯤ ꯀꯩꯅꯣ ꯇꯃꯦ ꯃꯆꯥꯥ
ꯅꯠꯇꯦ ꯀꯅꯦ ꯑ ꯇ꯭ꯔꯥꯕꯦꯜꯅꯤ
ꯑ ꯃꯅꯤꯄꯨꯔꯗꯒꯤ
ꯑꯣ ꯀꯩꯅꯣ ꯃꯥꯁꯦ ꯈꯔ ꯀꯩꯅꯣ ꯇꯧꯕ ꯑꯗꯨꯒ ꯑ ꯆꯦꯟꯅꯥꯏꯗ ꯂꯥꯛꯑꯦ ꯑꯗꯨꯒ ꯔꯣꯡꯃꯩ ꯅꯠꯇꯦ
ꯎꯝ
ꯑꯗꯨꯒ
ꯃꯦꯗꯤꯀꯦꯜꯒꯤ ꯑꯃꯨꯛ ꯇꯧꯋꯦ ꯑꯗꯨꯒ ꯇꯧꯋꯦ ꯅꯨꯡꯉꯥꯏꯇꯕꯒꯤ ꯑꯥ ꯍꯥꯍꯥ ꯌꯥꯕꯅꯦ ꯑꯩꯁꯦ ꯁꯚꯦꯟ ꯃꯟꯁꯀꯨꯝꯕ ꯀꯩꯅꯣ ꯃꯦꯗꯤꯀꯦꯜꯗ ꯑꯃꯨꯛ ꯇꯧꯋꯦ ꯑꯗꯨ ꯀ ꯑ ꯀꯩꯅꯣ ꯏꯃꯥꯟꯅꯕꯤ ꯑꯃꯒ ꯏꯟꯇ꯭ꯔꯚꯤꯌꯨ ꯇꯧꯁꯦ ꯍꯥꯏꯔꯀꯣ ꯃꯟꯗꯦꯗ ꯏꯟꯇꯔꯚꯤꯌꯨ ꯂꯩꯕ ꯑꯗꯨ ꯃꯟꯗꯦꯗ ꯁꯨꯇꯤꯗꯣ ꯃꯣꯏꯗ ꯄꯤꯗꯕ ꯑꯗꯨꯗ ꯑꯩꯈꯣꯏꯅꯤꯗꯣ ꯂꯧꯋꯦ ꯑꯗꯨꯒ ꯏꯟꯇꯔꯚꯤꯌꯨ ꯆꯠꯄꯒꯤꯅꯦꯅ ꯀꯅꯥꯅ ꯍꯥꯏꯕꯤꯕ꯭ꯔꯥ ꯈꯪꯗꯦ ꯑꯗꯨꯒꯤ ꯅꯣꯏꯅꯦ ꯀꯩꯅꯣ ꯑꯁꯤꯗ ꯂꯩꯅꯤꯡꯗ꯭ꯔꯗꯤ ꯇꯣꯛꯈ꯭ꯔꯣ ꯍꯥꯏꯔ ꯃꯄꯨꯅ ꯍꯥꯏꯔꯝꯃꯣ ꯑꯍꯥꯍꯥ ꯑꯗꯨꯒꯤ ꯑꯃꯨꯛ ꯇꯧꯕ ꯌꯥ ꯇꯕꯒꯤ ꯆꯠꯈ꯭ꯔꯦ ꯑꯁ ꯌꯥꯝꯃꯦꯌꯥ
ꯑꯃꯨꯛ ꯆꯪꯈ꯭ꯔꯣ ꯍꯤꯍꯤ
ꯍꯤꯍꯥꯍꯥ
ꯑꯃꯨꯛ ꯆꯪꯗꯣꯏꯔꯣ
ꯅꯠꯇꯦ ꯁꯥꯃꯟꯕꯗꯣ ꯑꯗꯨꯗ ꯂꯩꯕ ꯅꯨꯡꯉꯥꯏꯇꯦꯗ
ꯆꯦꯅꯥꯏꯗꯤ ꯂꯩꯅꯤꯡꯗꯦꯅꯦ ꯑꯩꯁꯨ
ꯅꯪ ꯑ ꯅꯪꯁꯨ ꯑꯗꯨꯗ ꯂꯩꯔꯤꯔꯣ ꯍꯧꯖꯤꯛꯀꯥꯟ
ꯆꯦꯟꯅꯥꯏꯗ ꯂꯩꯇꯦ ꯑꯩꯗꯤ ꯑꯩ ꯕꯦꯡꯒ꯭ꯂꯣꯔꯗ ꯍꯥꯟꯅ ꯂꯩꯕꯅꯤ ꯕꯦꯡꯒ꯭ꯂꯣꯔꯗ
ꯑꯣ
ꯑꯩ ꯆꯦꯟꯅꯥꯏꯗꯁꯨ ꯂꯥꯛꯔꯕꯅꯦ ꯂꯥꯛꯔꯒ ꯀꯣ ꯍꯦꯠ ꯑꯩ ꯍꯩꯅꯗꯦꯕ ꯃꯣꯏꯒꯤ ꯏꯁꯇꯥꯏꯜꯗꯣ
ꯑꯍꯥꯍꯥ
ꯆꯦꯟꯅꯥꯏꯒꯤ ꯃꯤꯁꯤꯡꯗꯣ
ꯑꯣ
ꯑꯁ ꯃꯣꯏꯗꯤ ꯌꯥꯝ ꯃꯣꯠꯁꯨ ꯃꯣꯠꯄꯀꯣ ꯆꯦꯟꯅꯥꯏꯒꯤ ꯃꯤꯁꯤꯡꯁꯦ ꯃꯣꯠꯃꯜꯂꯤ ꯎꯝ ꯍꯤꯟꯗꯤꯁꯨ ꯈꯪꯗꯦ ꯃꯣꯏ ꯂꯣꯟ ꯈꯛꯇ ꯑꯩ ꯍꯥꯟꯅ ꯊꯥ ꯑꯅꯤ ꯂꯩꯔꯒ ꯑꯗꯨꯝ ꯍꯟꯈ꯭ꯔꯥꯕꯅꯦ ꯑꯩ
ꯍꯥ
ꯈꯪꯕ꯭ꯔꯥ
ꯈꯪꯉꯦ ꯍꯣꯏ
ꯑꯗꯨꯗꯤ ꯊꯕꯛ ꯇꯧꯔꯒ ꯑꯗꯨꯝ ꯆꯠꯈ꯭ꯔꯥꯕꯅꯦ
ꯑꯩꯁꯨ ꯑ ꯀꯩꯅꯣ ꯑꯍꯥꯍꯥ ꯑꯍꯥ ꯊꯥ ꯑꯃꯈꯛꯇ ꯇꯧꯔꯝꯃꯦ ꯑꯗꯨꯗ ꯍꯥꯍꯥꯍꯥ ꯑꯁ ꯂꯩꯕ ꯅꯨꯡꯉꯥꯏ ꯇꯤꯍꯦ ꯑꯩꯅ ꯇꯧꯕꯗꯤ ꯀꯩꯅꯣ ꯇ꯭ꯔꯥꯏꯕꯦꯜꯗꯣ ꯑꯃꯁꯨ ꯌꯥꯎꯗꯕꯀꯣ ꯀꯩꯅꯣ ꯎꯝ ꯎꯝ ꯒꯦꯝꯒꯤꯅꯦ ꯑꯉꯥꯡꯁꯤꯡ ꯁꯥꯟꯅꯕꯒꯤ
ꯑꯥ ꯈꯪꯉꯤ ꯈꯪꯉꯤ ꯃꯊꯛꯇꯀꯣ
ꯃꯊꯛꯇ ꯅꯠꯇꯦ ꯃꯈꯥꯗꯅꯦ ꯀꯩꯅꯣ ꯄꯂꯥꯇꯤꯌꯝ ꯍꯥꯏꯔꯒ
ꯑꯦ ꯀꯔꯤ ꯒꯥꯔꯤ ꯊꯧꯕꯒꯤꯗꯨꯔꯣ ꯎꯝ ꯒꯥꯔꯤ ꯊꯧꯕꯩꯗꯨꯔꯣ
ꯑ ꯒꯥꯔꯤꯁꯨ ꯊꯋꯦ ꯀꯩ ꯀꯩꯅꯣ ꯑꯗꯨ ꯂꯩꯕꯗꯨ
ꯑꯥ ꯍꯧꯖꯤꯛꯗꯤ ꯑꯩꯈꯣꯏ ꯔꯣꯡꯃꯩ ꯃꯆꯥꯁꯤꯡ ꯂꯩꯕꯅꯦ
ꯑꯣ ꯑꯩ ꯇꯧꯕ ꯀꯥꯟꯗꯗꯤ ꯀꯩꯅꯣ ꯎꯝ ꯅꯤꯄꯥꯂꯤꯒꯤ ꯅꯨꯄꯤ ꯑꯃ ꯑꯩꯒ ꯈꯪꯅꯕꯀꯣ ꯑꯗꯣ ꯃꯣꯏ ꯃꯥꯒ ꯑꯩꯒ ꯈꯛꯇꯅꯦꯕꯀꯣ ꯑꯗꯣ ꯑꯇꯣꯞꯄꯁꯤꯡꯗꯤ ꯇꯥꯃꯤꯜ ꯉꯥꯛꯇꯅꯦꯕ ꯑꯗꯣ
ꯎꯝ
ꯇꯧꯕ ꯅꯨꯡꯉꯥꯏꯇꯕꯗꯣ
ꯆꯍꯤ ꯑꯃ ꯆꯍꯤ ꯀꯌꯥ ꯂꯩꯕꯅꯣ ꯆꯦꯟꯅꯥꯏꯗ
ꯆꯍꯤ ꯑꯃꯈꯛꯇꯅꯤꯗ ꯏꯁ ꯂꯩꯕꯁꯨ ꯅꯨꯡꯉꯥꯏꯇꯦ ꯍꯦꯒꯂꯩꯔꯒ ꯅꯥꯅꯥꯅꯥ ꯅꯥꯔꯒ ꯑꯍꯥꯍꯥꯍꯥ
ꯁꯥꯁꯨ ꯁꯥꯃꯟꯕꯒꯤꯀꯣ
ꯀꯪꯁꯨꯨ ꯌꯥꯝ ꯀꯪꯉꯦ
ꯎꯝ ꯑꯗꯨꯗꯤ ꯊꯥ ꯋꯥꯟ ꯌꯤꯔꯁ ꯂꯩꯔꯒ ꯑꯃꯨꯛ ꯊꯣꯛꯗ꯭ꯔꯕꯅꯤꯅꯦ
ꯎꯝ ꯌꯤꯔꯗ ꯊꯣꯛꯄ ꯑꯁ ꯂꯩꯕ ꯉꯝꯗꯦ ꯑꯩꯗꯤ
ꯎꯝ ꯅꯨꯡꯉꯥꯏꯇꯦꯅ ꯂꯩꯕ ꯑꯁ ꯇꯨꯝꯕ ꯀꯥꯟꯗꯁꯨꯀꯣ ꯍꯨꯃꯥꯡ ꯁꯧꯎꯕꯗꯨ ꯑꯁ ꯐꯃꯨꯡ ꯇꯨꯝꯕꯗ ꯂꯣꯏꯅ ꯆꯣꯠꯂꯕꯅꯤ ꯏꯁꯥꯖꯤꯡ
ꯎꯝ ꯔꯦꯟꯗ ꯂꯩꯕ꯭ꯔꯣ ꯅꯪꯗꯤ ꯑꯥꯗꯨ ꯑꯥꯗꯨ ꯃꯇꯝꯗ
ꯍꯣꯏ ꯔꯦꯟꯗ ꯂꯩꯕꯅꯤ ꯃꯤ ꯃꯔꯤ ꯂꯩꯕꯅꯤ
ꯑꯁ ꯌꯥꯝꯃꯤꯍꯦ
ꯎꯝ ꯑꯩꯈꯣꯏ ꯈꯨꯟꯒꯤ ꯈꯛꯇ ꯈꯛꯇꯅꯤ ꯊꯕꯛ ꯇꯧꯕ ꯀꯥꯗꯤ ꯌꯥꯝ ꯄꯤꯛꯄꯀꯣ ꯃꯔꯤ ꯂꯩꯕꯅꯦ ꯍꯦꯍꯦ
ꯑꯩ ꯑꯩ ꯂꯩꯕꯗꯨ ꯀꯥꯏ ꯑꯁ ꯃꯃꯤꯡꯁꯨ ꯀꯥꯎꯈ꯭ꯔꯦ ꯍꯥꯍꯥ ꯑꯩꯁꯨ ꯗꯥꯗꯥ ꯑꯥ ꯑꯩ ꯗꯥꯗꯥꯒ ꯀꯩꯅꯣ ꯑꯁ ꯑꯩꯈꯣꯏ ꯈꯨꯟꯒꯤ ꯉꯥꯛꯇꯅꯦ ꯑꯥꯃꯅ ꯑꯩꯒꯤ ꯀꯥꯖꯤꯟ ꯑꯥꯗꯨ ꯒ ꯑꯥꯃꯅ ꯗꯥꯗꯥꯒꯤ ꯃꯃꯥꯟꯅꯕ ꯑꯩꯈꯣꯏ ꯃꯔꯤ ꯂꯩꯕꯀꯣ ꯑꯁ ꯅꯨꯄꯤꯒ ꯂꯩꯇꯕꯅꯤꯅꯀꯣ ꯀꯩꯅꯣ ꯏꯃꯥꯟꯅꯕꯤꯁꯨ ꯂꯩ ꯇꯕꯅꯤꯅ ꯅꯨꯡꯉꯥꯏꯇꯕꯗꯣ ꯑꯥꯗꯣ ꯊꯕꯛ ꯆꯠꯄ ꯃꯇꯝꯗ ꯑꯁ ꯒꯥꯔꯤꯗꯣ ꯑꯥꯗꯨꯝ ꯕꯥꯥꯏꯗ ꯑꯥꯗꯨꯝ ꯆꯠꯄꯒꯤꯀꯣ ꯎ ꯇꯟꯕꯗꯣ
ꯑꯥꯗꯨꯗꯤ ꯔꯥꯄꯤꯗꯣ ꯗ ꯆꯠꯄꯅꯤꯅꯦ
ꯑꯣ ꯑꯥꯗꯨ ꯇꯜꯂꯦ ꯕꯥ ꯃꯣꯏꯒꯥ ꯑꯥꯗꯨꯝ ꯆꯠꯄꯗꯣ
ꯀ꯭ꯌꯥ ꯀ꯭ꯌꯥ ꯄꯤꯕ꯭ꯔꯣ
ꯃꯥꯔꯛ ꯃꯥꯔꯛꯇ ꯊꯥꯔꯇꯤ ꯊꯥꯔꯇꯤ ꯐꯥꯏꯚ ꯐꯣꯔꯇꯤ ꯗꯨꯝ ꯌꯥꯎꯋꯦꯗ
ꯌꯥꯡꯈꯩ ꯌꯥꯎꯗ꯭ꯔꯤꯕꯣ
ꯑꯥ ꯀꯩꯅꯣ ꯑꯥꯇꯣꯞꯄꯗꯤ ꯌꯥꯡꯈꯩ ꯑꯥꯃꯔꯛ ꯑꯥꯃꯔꯛ ꯌꯥꯡꯈꯩ ꯗꯨꯝ ꯂꯧꯋꯦ ꯊꯥꯔꯇꯤ ꯊꯥꯔꯇꯤ ꯐꯥꯏꯚ ꯑꯥ
ꯑꯥꯗꯨꯗꯤ ꯅꯨꯃꯤꯠꯗ ꯆꯥꯃꯒꯨꯝꯕ ꯆꯠꯂꯤꯅꯦ
ꯎꯝ ꯑꯥꯗꯨ ꯑꯥꯇꯣꯞꯄꯁꯤꯡꯗꯣ ꯂꯝꯕꯤ ꯈꯪꯗꯕꯁꯨ ꯌꯥꯎꯔꯣꯏ ꯍꯦ ꯃꯣꯏꯗꯣ
ꯎꯝ
ꯏꯪꯂꯤꯁꯁꯨ ꯉꯥꯡꯕ ꯍꯩꯕ ꯅꯠꯇꯦ ꯑꯩꯁꯨ ꯃꯣꯏꯒꯤ ꯂꯣꯟ ꯍꯥꯏꯕ ꯅꯠꯇꯦ